ꯂꯥꯛꯑꯕꯣ
ꯂꯥꯛꯑꯦ-ꯂꯥꯛꯑꯦ ꯌꯧꯔꯛ ꯑꯥ ꯀꯩꯅꯣ ꯑꯩꯗꯤ ꯌꯦꯟ- ꯌꯦꯟꯒ ꯅꯥꯟ ꯊꯣꯡ ꯂꯩꯔꯝꯃꯦ꯫ ꯃꯤ ꯐꯤꯁꯀꯤꯅ
ꯀꯅꯥꯅꯥ
ꯗꯨꯁꯖꯤꯠꯅ
ꯀꯅꯥ ꯗꯨꯁꯖꯤꯠꯅꯣ ꯍꯥꯏꯕ ꯑꯗꯨꯗꯤ ꯑꯣ ꯑꯩꯗꯤ ꯃꯥ-ꯍꯩ-ꯆꯥꯎ ꯀꯟꯅ ꯍꯥꯎꯕꯨꯗꯤ ꯑꯃꯨꯛ-ꯃꯨꯛ ꯗꯥꯎ ꯌꯥꯎꯔꯒ ꯍꯥꯎꯕꯅꯤ ꯗꯥꯎ ꯌꯥꯗ꯭ꯔꯗꯤ ꯍꯧꯒꯟꯗꯕꯅꯤ ꯃꯥꯖꯨ꯫ ꯃꯉꯥꯜꯗꯨꯃꯥꯏꯟꯗꯤ ꯍꯩꯇꯝꯅꯦꯕ꯫
ꯍ-ꯍꯥꯎ ꯃꯥꯏꯗꯣ ꯍꯥꯎꯗꯧ ꯃꯥꯥꯜꯂꯤ꯫ ꯌꯥꯝ ꯅꯥꯟꯅ ꯊꯣꯡꯉꯧꯋꯦꯕ꯫
ꯎꯝ ꯑ ꯅꯥꯟ-ꯅ -ꯃꯁꯥꯗꯤ-ꯃꯁꯥꯗꯤ ꯅꯥꯟꯖꯕꯅꯤꯗ ꯃꯁꯥꯒꯤ ꯃꯥ ꯍꯥꯟꯅꯗꯩ꯫ ꯃꯥꯕꯨꯗꯤ ꯑꯗꯨꯝ ꯇꯧꯔ ꯇꯧꯔ ꯑꯗꯨꯝ ꯊꯣꯡ-ꯊꯥꯛꯄ ꯃꯁꯥ ꯃꯎꯗꯤ ꯑꯗꯨꯝ ꯅꯥꯟꯖꯔꯛꯄꯅꯦꯕ ꯃꯁꯥꯏ꯫ ꯅꯪ ꯆꯥꯛꯇꯤ ꯄꯣꯔꯛꯄ ꯅꯠꯇ꯭ꯔꯣ꯫
ꯆꯥꯛ ꯆꯥꯛꯄꯣꯔꯛꯑꯦ ꯆꯥꯛꯄꯣꯔꯛꯑꯦ꯫
ꯆꯥꯛꯄꯣꯔꯛ ꯑꯩ ꯀꯩꯗ ꯍꯥꯞꯄ ꯄꯣꯔꯛꯏꯕ ꯀꯩꯗ ꯀꯩꯗꯕ ꯍꯥꯞꯄ ꯄꯨꯔꯛꯏꯅꯣꯕꯥ
ꯍꯣꯠ ꯀꯦꯁꯇ ꯍꯥꯞꯄꯦ
ꯍꯣꯠ ꯀꯦꯁ ꯑꯩꯈꯣꯏ ꯑꯣ-ꯑꯣ ꯅꯣꯏꯕꯨ ꯍꯣꯠ ꯀꯦꯁ ꯂꯩꯕ꯭ꯔꯥꯅꯦ
ꯖꯣꯏꯁꯟꯒꯤ ꯖꯣꯏꯁꯟꯒꯤ ꯍꯣꯠ ꯀꯦꯁ ꯑꯃ ꯂꯩꯕꯗꯣ ꯌꯥꯎꯗꯦ
ꯑꯁ ꯃꯥꯏ ꯍꯣꯠꯀꯨꯁꯁꯨ ꯌꯥꯝ ꯀꯥꯟꯅꯔꯦꯅꯦ ꯑꯗꯨꯗꯤ
ꯀꯦꯁꯦ ꯑꯩꯅ ꯍꯌꯦꯡ ꯑꯃꯨꯛ ꯆꯥꯛ ꯄꯨꯔꯅꯤ ꯍꯌꯦꯡ ꯑꯌꯨꯛ ꯉꯟꯇꯥ ꯍꯧꯒꯠꯂ ꯆꯥꯛ ꯊꯣꯡꯗꯣꯛꯑꯅꯤ ꯑꯗꯨꯒ ꯍꯣꯠꯀꯦꯁ ꯑꯩꯒꯤ ꯑꯃ ꯕ꯭ꯂꯦꯛ ꯃꯆꯨꯒꯤ ꯍꯣꯠ ꯀꯦꯁ ꯑꯃ ꯂꯩꯕꯗꯨꯗꯅꯦ ꯑꯗꯩ ꯍꯨꯖꯤꯛꯀꯤ ꯍꯣꯠ ꯀꯦꯁꯇꯨꯗ ꯆꯥꯛ ꯄꯨꯔ ꯆꯠꯈ꯭ꯔꯅꯤ꯫
ꯏꯁꯁ ꯍꯌꯦꯡ ꯑꯌꯨꯛ ꯉꯟꯇꯥꯥꯛ ꯍꯧꯒꯠꯇꯣꯏꯅꯤꯅ ꯅꯪꯅ ꯑꯃꯨꯛ ꯊꯣꯡꯍꯥꯡꯇꯣ-ꯊꯣ- ꯍꯧꯗꯣꯔꯛꯇꯣꯏꯅꯤꯅꯦ ꯑꯗꯨꯗꯤ꯫
ꯑꯗꯨ ꯍꯌꯦꯡ ꯑꯗꯨꯝ ꯅꯣꯏ ꯅꯁ ꯅꯣꯏ ꯔꯥꯏꯁ ꯀꯨꯀꯔ ꯑꯗꯨꯝ ꯑꯅ ꯇꯒꯒ ꯑꯩ ꯀꯥꯔꯗ ꯊꯝꯃꯅꯤꯅꯦ ꯉꯁꯤ ꯍꯌꯦꯡ ꯍꯧꯗꯣꯛꯇꯅꯕ
ꯑꯣ ꯑꯠꯆꯥ ꯑꯠꯆꯥ ꯑꯠꯆꯥ ꯑꯩꯈꯣꯏꯒꯤ ꯃꯤ ꯑꯇꯣꯞꯄꯩꯁꯨ ꯊꯣꯡꯉꯝꯗꯣꯏꯔ
ꯑꯣ ꯃꯣꯏ ꯌꯦ ꯀꯩꯅꯅꯣꯅꯤ ꯊ ꯊꯣꯛꯅ ꯀꯅꯥꯅ ꯊꯣꯛꯣꯡ ꯉꯝꯗꯣꯏꯅꯣ ꯁꯣꯀꯦꯠ ꯃꯊꯛꯀꯤ ꯑꯩꯈꯣꯏ ꯑꯩ ꯃꯊꯛꯀꯤ ꯁꯣꯀꯦꯠ ꯀꯩꯅꯣ ꯁꯣꯀꯦꯠꯇꯣ ꯌꯥꯗ꯭ꯔꯕꯅꯦꯕ ꯃꯈꯥꯗ ꯑꯗꯨꯝ ꯆꯥꯛ ꯊꯣꯡꯉ ꯆꯥꯛ ꯊꯣꯡꯉꯒꯗꯤ ꯏꯁꯇꯦꯁꯟ ꯄꯣꯠꯇꯣ ꯊꯤꯟ ꯌꯥꯗꯦꯕ ꯆꯥꯛ ꯊꯣꯡꯗꯣ ꯊꯤꯟ ꯌꯥꯕꯅꯤ ꯑꯩꯒꯤ ꯁꯣꯀꯦꯠꯇꯣ ꯌꯥ ꯁꯥꯎꯔꯦꯕ ꯑꯗꯨꯦ
ꯑꯁ ꯅꯪ ꯍꯌꯦꯡ ꯆꯠꯂꯝꯗꯥꯏꯅꯦ ꯑꯩꯈꯣꯏꯒꯤꯗꯨꯅ ꯆꯥꯛ ꯊꯣꯡꯕ ꯌꯥꯗꯕ ꯅꯪꯅ ꯍꯌꯦꯡꯗ ꯉꯟꯇꯥ ꯍꯧꯒꯠꯂꯒ ꯃꯁꯤꯗ ꯁꯤꯗ ꯏꯔꯨꯖ ꯃꯥꯏꯊꯖꯔꯒ ꯆꯥꯛꯀ ꯊꯣꯡꯉꯒ ꯄꯨꯔ ꯆꯠꯇꯣꯏꯅꯤꯅꯦ ꯇꯥꯎꯔꯦ ꯅꯨꯨꯄꯥ ꯑꯃꯖꯦ
ꯊꯕꯛꯅꯤ ꯀꯩꯅꯣ ꯑꯗꯨꯗꯤ ꯊꯕꯛ
ꯃꯌꯥꯝꯅ ꯉꯥꯡꯅ ꯃꯌꯥꯝꯅ ꯉꯥꯡꯅꯔꯤꯁꯦ ꯆꯨꯝꯕꯖꯥꯔꯣ
ꯎꯝ
ꯅꯪꯒꯤ ꯃꯔꯝꯗꯁꯨ ꯌꯥꯝ ꯁꯥꯟꯅꯩꯅꯦꯍ ꯂꯥꯏꯔꯕ ꯃꯉꯥꯜ
ꯎꯝ ꯛꯇꯣ ꯊꯣꯡꯉꯗ ꯀ ꯆꯥꯔꯗꯨꯅꯤ
ꯎꯝ ꯍ ꯅꯨꯄꯤꯅꯒ ꯊꯣꯡꯅꯩꯗꯅ
ꯃꯣꯏ ꯌꯨꯝꯗꯣ ꯈ ꯌꯨꯝꯗ ꯑꯗꯨꯝ ꯆꯥꯛ ꯆꯥꯅꯕ ꯅꯠꯇꯦꯅ ꯊꯣꯛꯂꯛꯇꯣꯏꯅꯤ
ꯑꯠ ꯑꯠ ꯑꯠ ꯑꯠ ꯍꯌꯦꯡꯗꯤ ꯈꯔ ꯅꯩꯊꯔꯨꯔꯅꯤ ꯑꯗꯨꯗꯤ ꯂꯩꯊꯔꯅꯦ ꯑꯗꯨꯗꯤ
ꯑꯣꯛ ꯑꯃ ꯀꯩ ꯑꯃ ꯊꯣꯡꯉꯒ
ꯑꯣ ꯑꯃ ꯀꯩ ꯑꯃ ꯇꯧꯔꯒ ꯀꯁꯅꯥꯅꯥ ꯀꯅ ꯑꯜ ꯏꯔꯣꯏꯔꯛꯇ ꯏꯔ ꯏꯔꯣꯏ ꯏꯔꯒꯦ ꯍꯥꯏꯔꯣ ꯅꯪꯦ
ꯍꯣꯏ ꯍꯣꯏ ꯆꯥꯛ ꯆꯥꯊꯣꯛ ꯑꯣꯏꯔꯣꯏꯅꯤ ꯀꯩꯅꯣ ꯃꯣꯏ ꯂꯥꯏꯐ ꯖꯦꯀꯦꯠ ꯄ꯭ꯔꯥꯕꯤꯟ ꯍꯣꯏ ꯂꯥꯏꯐ ꯖꯦꯀꯦꯠ ꯂꯩꯕꯅꯤ ꯑꯗꯨ ꯂꯤꯁꯜꯂꯒ ꯍꯣꯏ ꯑꯩꯕꯨꯗꯤ ꯑꯗꯨꯗ ꯃꯣꯏ ꯑꯩꯈꯣꯏ ꯁꯥꯥꯈꯣꯏ ꯀꯔꯤꯈꯣꯏ ꯂꯣꯏꯒꯦ ꯍꯥꯏꯔꯗꯤ ꯌꯦꯠꯂꯒ
ꯑꯣ ꯅꯅꯨꯡꯉꯥꯏꯖꯔꯤꯅꯦ ꯅꯣꯏ ꯋꯥꯔꯤ ꯋꯥꯔꯤꯁꯤꯗ ꯂꯩꯊꯕꯤ ꯂꯩꯊꯕꯒꯤ ꯃꯑꯣꯡꯅꯤꯅꯦ ꯅꯍꯥꯛꯅ ꯆꯠꯊꯔꯒ ꯅꯣꯡꯃ ꯆꯨꯔꯛꯑꯗꯤ ꯑꯃꯨꯛꯛꯇ ꯍꯔ ꯕꯔꯗꯤ ꯍꯥꯏꯔ ꯀꯥꯟꯅꯤ
ꯃꯃ ꯆꯠꯂꯁꯨ
ꯎꯝ ꯆꯠꯄꯁꯦ ꯑꯁ ꯑꯩꯈꯣꯏ ꯁꯥꯏ ꯑꯩꯈꯣꯏ ꯁꯥꯏ ꯍꯣꯏ ꯕꯦꯕꯤ ꯉꯔꯥꯡ ꯆꯪꯈ꯭ꯔꯦ ꯃꯥ ꯆꯪꯉ ꯃꯇꯨꯡꯗꯅꯤ ꯀ ꯂꯥꯛꯏꯁꯦ ꯃꯥꯗꯤꯦ ꯐꯥꯔꯖ ꯗꯦ ꯐꯔꯖ ꯆꯥꯡꯒꯂ ꯅꯨꯃꯤꯠ ꯈꯔꯅꯤ ꯈꯛꯇꯪ ꯃꯥ ꯑꯦꯛꯖꯥꯝ ꯊꯥꯕꯩ ꯂꯥꯛꯄꯅꯦ ꯑꯗꯨ ꯑꯦꯛꯖꯥꯝꯗꯣ ꯊꯥꯔ ꯇꯔꯦ ꯑꯩ ꯎꯅꯔꯝꯃꯦ ꯑꯗꯨꯒ ꯃꯥ ꯑꯗꯨꯝ ꯈꯔ ꯅꯨꯃꯤꯠ ꯈꯔ ꯑꯅꯤ ꯑꯍꯨꯝꯂ ꯎꯅꯔꯦ ꯑꯗꯨꯒ ꯑꯗꯨꯝ ꯆꯠꯈ꯭ꯔꯦ ꯅꯪꯒꯤ ꯅꯪꯒꯤ ꯅꯦꯠꯇꯣ ꯑꯃꯨꯛ ꯈꯔ ꯆꯥꯛꯄꯤ ꯑꯃꯨꯛ ꯇꯧꯔꯝꯃ ꯃꯄꯥꯟꯗ ꯊꯣꯛꯀꯦ ꯊꯣꯛꯎꯗꯅ
ꯎꯝ ꯃꯣꯏ ꯁꯨꯊꯤ ꯑꯣꯏꯅ ꯐꯪꯗꯕꯤ
ꯁꯨꯇꯤ ꯐꯪꯗꯦ ꯃꯣꯏ ꯃꯣꯏꯗꯤ ꯃꯣꯏꯒꯤꯗꯤ ꯆꯍꯤ ꯑꯃꯗ ꯀꯩꯅꯣꯝꯛꯇꯪ ꯐꯪꯕꯅꯦꯕ ꯑꯅꯤꯔ ꯀꯩꯅꯣꯝꯇꯪ ꯑꯦ ꯑꯅꯤ ꯊꯥ ꯑꯃꯔ ꯑꯅꯤꯔꯇꯪ ꯐꯪꯕꯅꯦꯕ ꯃꯥ ꯍꯟꯗꯛꯇꯤ ꯅꯥꯕꯩꯁꯨ ꯈ ꯑꯩ ꯀꯨꯏꯅ ꯂꯧꯔꯦ ꯑꯗꯩ ꯃꯥ ꯗꯦ ꯐꯥꯏꯕ ꯇꯧꯗꯨꯗꯤ ꯍꯪꯅꯗꯤ ꯑꯗꯨꯝ ꯀꯩꯅꯣ ꯊꯑ ꯂꯅꯤ ꯀꯥ ꯅꯨꯡꯗꯤ ꯅꯨꯡꯉꯥꯏꯌꯦ ꯅꯨꯃꯤꯠ ꯈꯔꯅꯤ ꯎꯅꯔꯨꯕꯗꯣ ꯑꯩꯈꯣꯏ ꯄꯥꯛ ꯇꯥꯡ ꯇꯥꯡ ꯎꯅꯔꯕꯅꯤꯅ ꯎꯅ ꯐꯪꯗꯕꯩꯀꯣ ꯊꯤ ꯅꯨꯡꯉꯥꯏꯑꯕ ꯍꯥꯏꯇꯥꯔꯦ ꯑꯗꯨꯗꯁꯨ ꯑꯃꯨꯛ ꯃꯁꯥꯁꯦ ꯑꯃꯨꯛ ꯉꯝꯃꯛꯇꯕꯤꯅꯦꯕ ꯂꯣꯛ ꯈꯨꯕꯒ ꯈꯣꯠꯄꯒ ꯇꯧ ꯂꯩꯕꯅꯦꯕ ꯀꯨꯏꯑꯕ ꯃꯁꯥ ꯃꯁꯥ ꯅꯥꯕ ꯊꯣꯛꯂꯛꯇ꯭ꯔꯤꯉꯩꯗꯒꯤ ꯊꯣꯛꯂꯛꯇ꯭ꯔꯤꯉꯩ ꯃꯃꯥꯡꯗꯩꯩ ꯈꯔ ꯀꯨꯏꯔꯦꯕ ꯅꯥꯕ ꯑꯗꯨꯒ ꯊꯣꯛꯂꯛꯑ ꯃꯇꯨꯡꯗꯁꯨ ꯑꯃꯨꯛ ꯅꯥꯔꯅꯤꯅ ꯌꯨꯝꯗ ꯑꯝꯨꯛ ꯃꯄꯥꯟ ꯊꯣꯛꯄꯗꯨ ꯅꯪ ꯀꯥꯏ ꯋꯥꯏꯗ ꯂꯩꯅꯣ ꯅꯪꯕꯨ ꯅꯦꯠ ꯋꯥꯡꯅ ꯅꯨꯡꯉꯥꯏꯇꯦꯅꯦ ꯅꯪ ꯀꯩ ꯄꯠ ꯄꯠ ꯇꯠꯄꯩ ꯆꯥ ꯇꯧꯔꯤ ꯀꯥꯏ ꯋꯥꯏ ꯂꯩꯔꯤꯅꯣ
ꯇꯔꯕꯣ
ꯀꯥꯏꯗ ꯍꯥꯏ ꯆꯥꯗ꯭ꯔꯣ